ꯍꯜꯂꯣ ꯑ ꯀꯛꯈꯤꯕꯅ ꯇꯥꯔꯦ ꯇꯔ
ꯎꯝ ꯎꯝ
ꯀꯥꯡꯪꯍꯧꯗꯅ ꯃꯨꯠꯈ꯭ꯔꯦꯅꯦ
ꯍꯣꯏ ꯃꯨꯠꯈ꯭ꯔꯦ
ꯎꯝ ꯌꯦꯟꯁꯥꯡ ꯁꯦꯝꯕ ꯂꯣꯏꯔꯕꯣ
ꯂ ꯐꯥꯏꯗ
ꯑꯝ
ꯀꯩꯗꯧꯔꯤꯅꯣ
ꯑꯩ ꯁꯤꯄꯥꯒꯂꯗ
ꯑ ꯑ
ꯊꯣꯡꯉꯗꯣꯏꯔꯣ꯫
ꯎꯝ ꯄꯨꯡ ꯊꯣꯡꯈꯔ꯭ꯅꯤꯗ꯫
ꯎꯝ꯫ ꯎꯝ꯫ ꯆꯠꯊꯣꯛꯇ꯭ꯔꯀꯥꯟꯗ ꯑꯗꯨꯝ ꯀꯩ ꯇꯧꯔꯒ ꯂꯩꯒꯦ ꯅꯪꯗꯤ꯫
ꯑꯁ ꯑꯗꯨꯝ ꯈꯪꯗꯦꯗ ꯑꯗꯨꯝ ꯇꯧꯕ ꯌꯥꯕꯗꯣ꯫
ꯑꯥ ꯎꯝ꯫ ꯅꯣꯏ ꯅꯃꯥꯟꯅꯕꯒꯨꯝꯕ ꯌꯥꯝ ꯂꯩꯇꯕ꯭ꯔꯥ ꯑꯗꯨꯗ꯫
ꯑꯩꯅ ꯆꯠꯊꯣꯛꯇꯕꯀꯣ꯫
ꯑꯣ ꯅꯣꯏ ꯔꯦꯟ ꯂꯩꯃꯤꯟꯅꯕꯁꯨ ꯂꯩꯇꯕ꯭ꯔꯕ꯫
ꯂꯩꯕꯨꯗꯤ ꯂꯩꯌꯦ ꯑꯗꯨꯕꯨꯗꯤ꯫
ꯑꯣ ꯑꯣ꯫
ꯁꯥꯕ꯭ꯔꯣ ꯅꯣꯏꯗꯗꯤ꯫
ꯑ ꯁꯥꯏ ꯈꯔ ꯁꯥꯏ꯫
ꯑꯣ꯫
ꯐꯦꯟ ꯑꯩꯈꯣꯏ ꯔꯨꯝꯒꯤ ꯐꯦꯟꯗꯨꯅ ꯃ ꯑꯃ꯫ ꯇꯞꯄꯅꯦ꯫
ꯑꯣ ꯑꯣ ꯑꯣ꯫
ꯑꯗꯨꯒꯤ ꯈꯔ ꯁꯥꯕꯅꯤ꯫
ꯆꯠ ꯁꯤꯂꯤꯡ ꯐꯦꯟ ꯔꯣ꯫
ꯎꯝ ꯁꯤꯂꯤꯡ ꯐꯦꯟꯗꯣ ꯌꯥꯗ꯭ꯔꯦꯕ꯫ ꯂꯩꯈꯠꯄ ꯌꯥꯗ꯭ꯔꯦꯕ꯫
ꯀꯨꯏꯔꯛꯑꯗꯤ ꯇꯧꯕꯅꯦ ꯑꯗꯨꯁꯨ ꯑꯗꯨꯝ꯫
ꯎꯝ ꯑꯗꯨꯅꯤ꯫ ꯑꯩ ꯀꯣꯜꯂꯥꯏꯟ ꯑꯝꯇ ꯄꯥꯏꯈꯠꯄ ꯌꯥꯒꯗ꯭ꯔꯣ꯫
ꯌꯥꯔꯣꯏ꯫
ꯑꯣ꯫ ꯅꯠꯇ꯭ꯔ ꯑꯅꯤꯔꯛ ꯃꯤꯁꯀꯣꯜ ꯂꯥꯛꯄ ꯑꯗꯨꯒꯤ꯫
ꯑꯣ ꯑꯣ ꯑꯣ꯫
ꯑꯗꯨ ꯌꯥꯔꯅꯤꯗ꯫
ꯍꯣꯔꯦꯟꯗꯤ ꯀꯩ ꯖꯥꯡ ꯆꯥꯗꯧ ꯃꯥꯡꯒꯦ꯫
ꯍꯣꯔꯦꯟ ꯉꯁꯤꯁꯦ ꯃꯟꯗꯦ ꯅꯠꯇ꯭ꯔꯣ꯫ ꯍꯣꯔꯦꯟꯗꯤ ꯌꯦꯔꯨꯝ ꯄꯤꯗꯣꯏ ꯃꯥꯜꯂꯦ꯫ ꯌꯦꯔꯨꯝꯒ ꯑꯆꯝꯕ ꯑꯃꯒ꯫
ꯆꯠ ꯌꯦꯟꯁꯥꯡ ꯑꯗꯨꯝ ꯍꯥꯎꯋꯅꯦ ꯑꯗꯨ꯫ ꯑꯗꯨ ꯅꯣꯏ ꯍꯣꯁꯇꯦꯜꯁꯦ ꯌꯥꯝ꯫
ꯍꯣꯏ ꯑꯗꯨꯝ ꯆꯥꯕ ꯌꯥꯏ ꯍꯥꯏꯕꯗꯤ ꯌꯥꯝ ꯍꯥꯎ꯫ ꯇꯕꯗꯤ ꯅꯠꯇꯦꯕ꯫
ꯍ ꯍꯣ꯫
ꯊꯥꯡꯗꯣꯛꯈ꯭ꯔꯕ ꯏꯟꯖꯥꯡ ꯆꯥꯛ꯫
ꯍꯣꯏ꯫
ꯎꯝ꯫ ꯅꯪ ꯒꯦꯁꯇ ꯊꯣꯡꯕ꯭ꯔꯥ ꯅꯠꯇ꯭ꯔꯒ ꯀꯃꯥꯏꯅ ꯊꯣꯡꯒꯦ꯫
ꯑꯩꯔꯣ ꯑꯗꯨꯝ ꯍꯌꯦꯡ꯫ ꯇꯥꯏ ꯍꯥꯞꯄꯒ ꯑꯗꯨꯝ ꯊꯣꯡꯈꯔ꯭ꯦꯗ꯫
ꯅꯠꯇꯦ ꯒꯦꯁ꯫ ꯇꯔꯥ ꯏꯟꯗꯛꯁꯟ ꯇꯔꯥ ꯏꯂꯦꯛꯇ꯭ꯔꯤꯛ꯫ ꯑꯣ ꯍꯧꯖꯤꯛꯀꯥꯟ ꯒꯦꯁ ꯁꯤꯂꯤꯟꯗꯔꯗꯣ ꯀꯌꯥ-ꯀꯌꯥ ꯄꯤꯅꯒꯦ꯫
ꯑꯩꯈꯣꯏ ꯂꯧꯕ ꯃꯇꯝꯗꯣ ꯂꯤꯁꯤꯡ ꯑꯅꯤꯒ ꯀꯌꯥꯔ ꯍꯥꯏꯕꯅꯤꯅꯦ꯫ ꯇꯥꯡꯕ ꯃꯇꯝꯗꯀꯣ꯫
ꯑꯥ ꯑꯥ꯫
ꯅꯪꯕ ꯑꯈꯣꯏꯗꫭ ꯂꯣꯏꯕꯗꯨ꯫
ꯑꯥ ꯑ꯫ ꯏꯟꯗꯛꯁꯟꯒꯨꯝꯕꯗꯤ ꯁꯤꯖꯤꯟꯅꯗ꯭ꯔꯣ꯫
ꯁꯤꯖꯤꯟꯅꯗꯦꯅꯦ ꯍꯣꯏ ꯒꯦꯁꯅꯀꯣ ꯑꯗꯨꯝ
ꯆꯥꯛꯀꯤꯁꯨ ꯑꯗꯨꯝ ꯔꯥꯏꯁ ꯀꯨꯀꯔ ꯁꯤꯖꯤꯟꯅꯗꯕ꯭ꯔꯥ ꯂꯦꯛ
ꯀꯨꯀꯔ ꯑꯈꫭꯏ ꯄ꯭ꯔꯦꯁꯔ ꯀꯨꯀꯔ ꯅ ꯀꫭ
ꯎꯝ꯫
ꯑꯗꯨꯒ ꯆꯦꯡꯒꯨꯝꯕꯗꯤ ꯌꯨꯝꯗꯒꯤ ꯄꯨꯔꯛꯄ꯭ꯔꯥ ꯅꯠꯇ꯭ꯔꯒ ꯕꯥꯖꯥꯔꯗꯒꯤ ꯂꯩꯕ꯭ꯔꯥ꯫
ꯌꯨꯝꯗꯒꯤ ꯄꯨꯔꯛꯑꯦ ꯁꯨꯄꯔꯐꯥꯏꯟ ꯈꯔ ꯂꯧꯔꯦꯀꯣ꯫ ꯃ ꯇꯧꯔꯦꯅꯦ꯫
ꯎꯝ꯫
ꯁꯥꯔꯛꯈ꯭ꯔꯦꯍꯦ ꯐꯖꯅ꯫
ꯁꯥꯕ ꯍꯧꯔꯦ ꯍꫭꯏ꯫
ꯕꯣꯜ ꯁꯥꯟꯅꯗꯕ ꯀꯨꯏꯔꯕꯣ꯫ ꯀꯔꯝ ꯀꯥꯟꯗ ꯁꯥꯟꯅꯒꯦ ꯂꯥꯁꯇ꯫
ꯑꫭ ꯁꯥꯅ
ꯂꯥꯁ ꯂꯥꯁ ꯋꯤꯛ ꯐꯧ ꯅꯠꯇꯦ ꯂꯥꯁ ꯂꯥꯁ ꯍꫭꯏ
ꯀ ꯀꯨꯏꯔꯦꯅꯦꯍꯥ꯫
ꯎꯝ ꯀꯨꯏꯔꯦ ꯁꯥꯅꯗꯕ꯫ ꯅꯪꯁꯨ ꯅꯪꯗꯤ ꯁꯅꯥꯔꯝ
ꯑꯩ ꯁꯥꯅ ꯁꯥꯟꯅꯗꯦꯗ꯫ ꯄꯨꯡꯁꯥ ꯁꯥꯟꯅꯗꯦ꯫
ꯆꯥ ꯁꯥꯟꯅꯗꯦ ꯁꯁ ꯀꯩ ꯀꯩ ꯑꯣꯏꯅ ꯁꯥꯟꯅꯒꯦꯗꯨ ꯗꯤ
ꯑꯩ ꯚꯣꯂꯤꯕꯣꯜ ꯁꯥꯟꯅꯩꯌꯦ ꯑꯗꯨꯒ ꯐꯨꯠꯕꯣꯜꯗꯤ ꯌꯥꯝ ꯇꯣꯏꯅ ꯁꯥꯟꯅꯗꯦ꯫ ꯎꯝ ꯏꯟꯇꯔꯦꯁ ꯀꯌꯥ ꯌꯥꯎꯗꯦ ꯚꯣꯂꯤꯕꯣꯜ ꯑꯣꯏꯅ ꯄꯥꯝꯃꯦ꯫
ꯑꯣ ꯐꯩꯌꯦꯗ꯫
ꯅꯪ ꯕꫭꯗꯤ ꯚꫭꯂꯤꯕꫭꯜ ꯁꯥꯟꯅꯕ꯭ꯔꯣ꯫
ꯍꯩꯇꯦꯗ ꯑꯩꯗꯤ꯫
ꯑꫭ꯫ ꯐꯨꯠꯕꯣꯜ ꯍꯩꯔꯗꯤ ꯌꯥꯔꯦꯗ꯫
ꯑꯗꯨꯁꯨ ꯍꯩꯇꯦꯗ ꯕꯤꯠꯀꯤ ꯋꯥꯅꯤ꯫
ꯍꯣꯏ ꯑꯗꯨꯝ ꯅꯨꯡꯉꯥꯏ ꯑ ꯕꯤꯠꯀꯤꯅꯤꯗ꯫ ꯒꯦꯝꯁꯤꯡ ꯗꯤ ꯀꯣ ꯍꯩꯇ꯭ꯔꯁꯨ꯫ ꯎꯝ꯫
ꯍꯛꯆꯥꯡ ꯈꯔ ꯅꯨꯡꯉꯥꯏꯅꯕ ꯁꯥꯟꯅꯕ ꯋꯥꯅꯤꯗ꯫
ꯎꯝ꯫ ꯅꫭꯏ ꯑ ꯕꫭꯜ ꯁꯥꯟꯅꯕ ꯀꯥꯟꯗ ꯀꯥꯏ ꯀꯥꯏꯗ ꯁꯥꯟꯅꯥꯒꯦ ꯊꯔꯐꯇ ꯁꯥꯟꯅꯕ꯭ꯔ ꯑꯌꯥꯝꯕ꯫
ꯇꯥꯎꯇ ꯑꯅꯝꯕ ꯑꯗꯨꯝ ꯁꯥꯟꯅꯈꯩꯔꯦ ꯂꯩꯇꯕꯅꯤꯅꯀꯣ ꯖꯒꯥ ꯁꯤꯅ ꯂꯩꯔꯤꯗꯤ ꯭ꯔ ꯀꯨꯝꯃꯗ
ꯑꯥ
ꯄꯩꯁꯥꯗꯤ ꯆꯠꯂꯤꯅꯦ ꯇꯥꯞꯇꯗꯤ
ꯑ ꯄꯩꯁꯥ ꯑꯗꯨꯝ ꯕꯣꯜ ꯁꯥꯟꯅꯕꯁꯦ ꯐ꯭ꯔꯤꯗ ꯁꯥꯟꯅꯕ ꯐꯪꯉꯤ ꯀꯕ
ꯀꯔꯤ ꯅꯣꯡꯃꯂ ꯄ ꯆꯥꯋꯥ ꯆꯥꯃ ꯆꯠꯂꯗꯤ
ꯎꯝ ꯑꯗꯨꯅꯦ ꯈꯨꯟꯗꯗꯤ ꯑꯗꯨꯝ ꯂꯝꯄꯥꯛ ꯂꯩꯗꯅ ꯑꯗꯨꯅ ꯅꯨꯡꯉꯥꯏ
ꯈꯨꯟꯅꯗꯤ ꯅꯨꯡꯉꯥꯏꯔꯦꯗ
ꯎꯝ
ꯑꯩ ꯌꯨꯝ ꯃꯅꯥꯛꯇꯅꯦꯕ ꯒ꯭ꯔꯥꯎꯟꯗꯣ
ꯎꯝ
ꯑꯗꯨꯗꯅ
ꯑꯗꯨꯅꯦ ꯊꯔꯀꯤꯗꯤ ꯄꯩꯁꯥꯁꯨ ꯄꯤꯅꯤ ꯑꯗꯨꯒ ꯏꯁꯄꯦꯁꯁꯨ ꯄꯤꯛꯑꯦꯗꯅ
ꯎꯝ
ꯑꯗꯨꯗ
ꯑꯗꯨꯗꯃꯥꯏ ꯇꯧ ꯑꯣꯏꯣꯏꯍ ꯁꯕꯨꯗꯤ
ꯎꯝ ꯁꯥꯟꯅ ꯑ ꯅꯨꯡꯗꯤ ꯅꯨꯡꯉꯥꯏ ꯍꯣꯏ ꯀ꯭ꯔꯥꯁꯅꯤ ꯅꯀꯣ
ꯎꯝ ꯑꯩꯈꯣꯏꯅ ꯑꯄꯥꯝꯕ ꯁꯥꯟꯅꯕ ꯐꯪꯉꯦꯕ
ꯑꯥ
ꯑ
ꯎꯝ ꯌꯨꯝꯒꯤ ꯊꯕꯛꯇꯗꯤꯤ ꯌꯥꯝ ꯍꯥꯏꯩꯔꯅꯤꯅꯦ ꯅꯥꯊꯟꯗ ꯑꯗꯨꯝ ꯇꯧꯔꯒ ꯂꯩꯕꯅꯤꯅ
ꯑꯁ ꯀꯗꯥ
ꯑꯩꯗꯤꯗ
ꯅꯨꯄꯤ ꯑꯃ ꯊꯤꯖꯤꯟꯈ꯭ꯔꯣ ꯑꯗꯨꯒ ꯑ
ꯑꯗꯤ ꯅꯃꯗꯤ
ꯀꯩꯅ
ꯈꯔ ꯋꯥꯠꯂꯤꯗ ꯑꯗꯨꯒꯤ ꯃꯇꯝꯗꯨꯁꯨ
ꯍꯣꯏ ꯑꯗꯨꯝ ꯐꯥꯒꯤ ꯇꯧꯕꯅꯤ ꯇꯥꯏꯅ
ꯂꯤꯗ ꯒꯨꯝꯕ
ꯑꯥ
ꯑꯩꯁꯨ ꯀ꯭ꯂꯥꯁ ꯆꯠꯇꯔ ꯀꯨꯏꯌꯦꯦ ꯋꯥꯊꯤ ꯆꯥꯗꯧ ꯃꯥꯜꯂꯦ ꯂꯥꯛꯄꯗ
ꯈꯥꯁ ꯀꯥꯏꯗꯅꯣ ꯊꯝꯃꯤꯗꯣ ꯑꯩꯈꯣꯏ ꯀꯥꯎꯔꯦ
ꯅꯨꯂꯤꯇ
ꯅꯦꯜꯂꯤ ꯑ ꯀꯝꯄ꯭ꯌꯨꯇꯔꯒꯤ ꯇꯧꯕ꯭ꯔꯥ
ꯍꯣꯏ
ꯀꯩ ꯀꯣꯔꯁꯅꯣ
ꯑꯩ ꯁꯤꯅꯦꯅ
ꯑꯣ ꯀ ꯃꯟ ꯊꯥ ꯊꯥꯒꯒꯤꯅꯣ
ꯆꯍꯤ ꯑꯃꯒꯤ
ꯑꯣ ꯑꯣ ꯑꯗꯨ ꯄꯩꯁꯥ ꯌꯥꯝꯕ꯭ꯔꯣ ꯐꯤꯗꯤ
ꯍꯣꯏ ꯑꯦꯂꯦꯚꯦꯟ
ꯑꯣ ꯑꯝ ꯅꯛꯄ꯭ꯔꯥ ꯅꯪꯒꯤ ꯔꯦꯟꯇꯒꯤ
ꯌꯥꯝ ꯅꯄꯗꯤ ꯏꯅꯠꯇꯦꯗ
ꯑꯣ ꯒꯥꯔꯤ ꯃꯆꯥ ꯅ ꯆꯜꯂꯦ
ꯎꯝ ꯌꯦꯝ ꯆꯥꯟ ꯆꯂ
ꯎꯝ
ꯑꯁ ꯑꯗꯨꯝ ꯏꯚꯤꯅꯤꯡꯗꯒꯨꯝꯕ ꯂꯧꯔꯛꯑꯅꯤ ꯐꯥꯒꯅꯤꯗ ꯑꯍꯥꯟꯅ ꯈꯜꯂꯝꯕꯅꯤꯗ
ꯎꯝ ꯅꯣꯡꯃꯗ ꯋꯥꯟ ꯑꯋꯥꯔ ꯀ꯭ꯂꯥꯁ ꯂꯣ
ꯍꯣꯏ ꯋꯥꯟ ꯑꯋꯥꯔ ꯈꯛꯇꯅꯤ
ꯑꯗꯨꯗꯤ ꯅꯪ ꯀꯔꯝ ꯇꯥꯏꯃꯤꯡ ꯅꯪꯒꯤ ꯇꯥꯏꯃꯤꯡ ꯀꯃꯥꯏꯅ ꯇꯧꯒꯦ
ꯇꯨ ꯅꯥꯏꯟ
ꯑꯗꯨꯜꯅꯦ
ꯎꯝ
ꯑ ꯑꯇꯣꯞꯄꯒꯤ ꯐꯪꯗꯕꯩꯔꯥ ꯇꯥꯏꯃꯤꯡꯗꯣ ꯑꯠꯇ ꯅꯪꯅ
ꯀꯔꯤ ꯍꯥꯏ ꯃꯣꯔꯅꯤꯡꯗ ꯈꯔ ꯅꯨꯡꯉꯥꯏꯒꯗ꯭ꯔꯅ ꯂꯧꯕꯤꯔꯝꯃꯣ ꯑꯁ ꯅꯦꯛꯁ ꯃꯟꯒꯨꯝꯕ ꯑꯣꯏꯔꯗꯤ ꯈꯔ ꯑꯗꯨꯗꯤ ꯅꯨꯡꯉꯥꯏꯒꯅꯤꯗ ꯍꯥꯏꯕꯗꯤ ꯕꯣꯜ ꯌꯦꯡꯕ ꯀꯩ ꯀꯔꯤ ꯇꯧꯕ ꯑꯗꯨꯒꯤꯀꯣ
ꯑꯥ
ꯑꯗꯨꯒꯤ ꯊꯦꯡꯅꯁꯨ ꯇꯨꯝꯃꯦꯕ ꯑꯇꯩ ꯃꯇꯝꯗꯗꯤ ꯇꯨꯋꯦꯜꯐ ꯇ꯭ꯋꯦꯜ ꯃ ꯑꯗꯨ ꯍ ꯄꯥꯎ ꯉꯝꯃꯦꯅ
ꯎꯝ ꯎꯝ ꯍꯣꯏ ꯍꯣꯏ ꯍꯥꯟꯅ ꯑꯩꯁꯨ ꯀ꯭ꯂꯥꯁ ꯇꯦꯟ ꯂꯣꯏꯔꯒ ꯇ꯭ꯔꯤꯄꯜ ꯁꯤꯒꯤ ꯂꯧꯋꯦꯕꯀꯣ ꯁꯦꯅꯥꯄꯇꯤꯗ ꯑꯗꯨꯒ ꯎꯝ ꯊ꯭ꯔꯤ ꯃꯟꯁ ꯀꯣꯔꯁ ꯃꯥꯜꯂꯦ ꯑꯩ ꯂꯧꯕꯗꯣ ꯑꯩꯁꯨ ꯑꯩꯠ ꯇꯨ ꯅꯏꯟ ꯂꯧꯕ ꯃꯦ ꯋꯥ ꯑꯋꯥꯔ ꯋꯥꯟ ꯑꯋꯥꯔ
ꯌꯥ ꯇꯗ꯭ꯔꯦ ꯏꯗ
ꯑꯗꯨꯝ ꯅꯨꯡꯗꯤ ꯅꯨꯡꯉꯥꯏꯕ꯭ꯔꯣ ꯀ꯭ꯂꯥꯁꯇꯣ
ꯎꯝ ꯋꯥꯅꯨꯡꯉꯥꯏ ꯀ꯭ꯂꯥꯁꯕꯨꯗꯤ
ꯑ
ꯑꯣꯖꯥꯗ ꯅꯨꯡꯉꯥꯏꯌꯦꯕ ꯂꯩꯁꯥꯕꯤꯅꯦꯕ
ꯑꯁ ꯃꯁꯛꯁꯨ ꯐꯖꯕ꯭ꯔꯥ
ꯍꯣꯏ ꯃꯁꯛꯁꯨ ꯑꯗꯨꯝ ꯌꯥꯎꯅꯤ
ꯑꯁ ꯑꯗꯨꯗꯤ ꯑꯗꯨꯝ ꯅꯨꯡꯊꯤꯒꯤ ꯆꯠꯅꯤꯡꯕ ꯐꯣꯛꯇ꯭ꯔꯣ
ꯆꯠ ꯄꯨꯗꯤ ꯆꯥꯅꯤꯡꯕ ꯍꯧꯒꯠꯄꯗꯣ ꯑ ꯊꯤꯡ ꯇꯨꯝꯃꯗꯤ ꯉꯝꯗꯦꯅꯦ
ꯎꯝ ꯍꯥꯏ
ꯍꯌꯦꯡꯁꯨ ꯑꯃꯨꯛ ꯆꯠꯂꯔꯣꯏꯗꯣ ꯠ
ꯍꯥ ꯣꯜ ꯂꯩꯕꯁ